ꯀꯃꯥꯏꯅ ꯇꯧꯔꯤꯒꯦ
ꯇꯧꯔꯤ ꯇꯨꯝꯕꯁꯤꯗ ꯇꯧꯔꯔꯕꯅꯤ ꯆꯥꯛ ꯏꯁꯤꯡ ꯆꯥꯗ꯭ꯔꯤꯀꯣ
ꯁ ꯀꯩꯝꯇ ꯆꯥꯗ꯭ꯔꯤꯅꯦ ꯍꯧꯖꯤꯛꯁꯦ
ꯅꯪ ꯁꯥꯇꯤ ꯂꯧꯁꯜꯂꯃꯕꯣ ꯍꯥ ꯀꯔꯤ ꯇꯗ ꯊꯣꯡꯂꯥ
ꯑꯥ
ꯀꯦꯝ ꯀ
ꯀꯨꯏꯔꯛ ꯑꯩ ꯉꯥꯡ ꯅꯍꯥꯟꯗꯒꯤꯅꯦ ꯉꯍꯥꯟ ꯍꯥꯏꯗꯤ ꯎꯝ ꯅꯣꯏ ꯑꯟꯇꯤꯅ ꯅ ꯍꯥꯏꯔꯛꯄꯗꯣ
ꯎ
ꯑꯗꯩ ꯃꯦꯠꯁ ꯑꯃꯝ ꯆꯥꯁꯤꯜꯂꯣꯑꯣ ꯑꯗꯨ ꯄꯩꯁꯥꯗꯝ ꯇꯤꯡꯗꯣꯔꯦꯗꯅ ꯑꯗꯨꯒꯤꯅ ꯅꯥꯏꯩꯅ ꯆꯥꯔꯁꯨ ꯆꯥꯔꯒꯦꯅ ꯑꯗꯩ ꯗꯥꯁꯨ ꯋꯥꯈꯦ ꯅꯪ ꯑꯣꯞꯄꯣꯗꯣ ꯀꯩꯅꯣꯗꯨꯒ ꯍꯥꯏꯕ ꯀꯥꯟꯗ ꯃꯥꯁ ꯃꯄꯥꯟꯗ ꯌꯦꯡꯈꯤꯈꯤꯕ ꯍꯥꯏꯕꯅꯦꯀꯣ
ꯑꯣ
ꯌꯥꯡ ꯍꯦꯡ ꯂꯦꯛꯂ ꯂꯩꯔꯦ ꯍꯥꯏꯕꯒ ꯅꯃꯥꯗꯤ ꯁꯤꯛꯁꯇ ꯊꯥꯡꯕ ꯁꯤꯛꯁꯇ ꯄꯨꯕ ꯁꯥꯗꯣꯏꯕ
ꯑꯗꯣ ꯑꯨꯇ ꯍꯥꯏꯌꯛꯑꯣ ꯀꯩꯅꯣꯗ ꯑꯟꯇꯤꯗ ꯑꯩꯈꯣꯏ ꯅꯅꯥꯎꯁꯨ ꯂꯩꯅꯤ ꯍꯥꯏꯅ
ꯍꯣꯏ ꯑꯗꯨꯅ ꯍꯥꯏꯥꯏꯕꯅꯦꯕ
ꯎꯝ ꯑꯃꯨꯛ ꯊꯥꯡꯗꯣꯛ ꯊꯥꯡꯒꯦ ꯑꯃꯨꯛ ꯇꯧꯅꯅꯤꯕ ꯎꯝ
ꯑꯗ ꯅꯣꯏ ꯑꯟꯇꯤꯅꯁꯨ ꯋꯥꯔꯤ ꯑꯃ ꯇꯧꯔꯤꯑꯕ ꯋꯥꯔꯤꯗꯤ ꯅꯣꯏ ꯏ ꯅꯅꯥꯎꯗꯨ ꯃꯥ ꯃꯥꯅ ꯁ꯭ꯋꯥꯏ ꯃꯅꯨꯡꯒꯤ ꯑꯗꯨ ꯅꯣꯏ ꯑꯗꯨ ꯌꯥꯎꯋꯦꯗꯣ
ꯎꯝ
ꯎ ꯋꯥ ꯑꯅ ꯈꯪꯍꯟꯕ ꯌꯥꯗ꯭ꯔꯔꯤꯕꯅ ꯈꯜꯂꯤꯕꯣ ꯈꯪꯗꯦ
ꯈꯪꯉꯕ ꯌꯥꯗꯕ ꯍꯥꯏꯁꯦ ꯊꯥ ꯑꯃꯃꯨꯛ ꯃꯉꯥꯏ ꯑꯗꯨꯗꯩꯗꯤ ꯁꯨꯝ
ꯈꯪꯗꯦ ꯑꯗꯨꯗꯅꯦ ꯑꯟꯇꯤ ꯍ ꯍꯥꯏꯔꯕꯗꯤ ꯆꯍꯤ ꯑꯃꯒꯤ ꯋꯥꯒꯤ ꯋꯥ ꯇꯧꯋꯤꯅ
ꯑ ꯀꯗꯥꯏꯗꯒꯤ ꯐ ꯁꯨꯝ ꯑꯣꯐꯤꯁ ꯀꯥꯕ ꯍꯧꯔꯗꯤ ꯁꯨꯝ ꯈꯪꯅꯔꯛꯑꯅꯤ ꯏꯕꯨꯡꯣ ꯑ ꯂꯩꯕ ꯕꯨꯛꯇ ꯀꯩꯅꯣ ꯇꯧ ꯂꯥꯛꯑꯦ ꯍꯥꯏꯇꯥꯥꯔꯗꯤꯔꯤꯕꯣ
ꯄꯦ
ꯑꯗꯨꯗꯩꯅꯦ ꯑꯗꯨꯗꯩꯅꯦ ꯍꯥꯏꯔꯒ ꯃꯌꯨꯝ ꯇꯥꯅ ꯂꯥꯛꯑꯦ ꯍꯥꯏꯇꯥꯗ꯭ꯔꯅꯤ
ꯃꯅꯤꯝꯀꯅꯑꯗ ꯀꯔꯤꯅꯣ ꯍꯥꯏꯗ ꯀꯃꯥꯏꯅ
ꯅꯣꯡꯖꯨꯝꯗꯩꯅꯤ ꯈꯣꯠꯇꯩꯅꯤ ꯍꯥꯏꯖꯤꯜꯂꯒ ꯁꯦꯛꯇꯥꯗ ꯎꯅꯔ ꯂꯥꯛꯑꯦ ꯆꯥꯗꯅꯣ
ꯖꯔ
ꯁꯥꯇ꯭ꯔꯦꯕꯣꯏꯅ ꯐꯖꯅ ꯆꯦꯟꯕꯅꯦ ꯐꯠꯇꯒꯤꯗꯣ ꯃꯣꯏꯗꯤ ꯀꯩꯅꯣ ꯇꯧꯕꯅꯦꯕ ꯁꯨꯝ ꯋꯥ ꯉꯥꯡꯕ ꯈꯣꯠꯄ ꯍꯩꯕꯅꯤꯅ
ꯀꯔ ꯑꯃꯨ ꯍꯥꯏꯦ
ꯑꯗꯨ ꯃꯣꯏ ꯇꯅ ꯁꯦꯀꯥ ꯇꯥꯅ ꯂꯥꯛꯑꯦ ꯍ ꯇꯥꯗꯕꯣ
ꯅꯪꯅ ꯑꯗꯨꯃꯥꯏꯅ ꯍꯥꯏꯕꯗꯨꯗ ꯑꯩꯁ
ꯎꯝ ꯀꯗꯥꯥꯏ ꯆꯍꯤꯅꯣ ꯑꯗꯨꯗꯤꯩ ꯄꯣꯠꯁꯨ ꯃꯥꯟꯅꯔꯛꯇꯣꯏ ꯇꯣꯛꯑꯦ
ꯑ
ꯄꯣꯁꯇꯨꯅ ꯄꯨꯂꯞ ꯂꯥꯛꯃꯤꯟꯅꯕ ꯌꯥꯕ ꯑꯣꯏꯗꯤ ꯐꯩ
ꯑꯥ
ꯌꯥꯗꯔꯤꯠꯇꯨ ꯌꯥ
ꯔꯤ ꯇꯦ
ꯑꯩꯁꯨ ꯑꯩꯉꯣꯟꯗ ꯍꯥꯏ ꯑꯗꯨꯗꯤꯃꯥꯏ ꯇ ꯍꯥꯏꯩꯒꯦꯅ ꯇꯧꯕꯅꯤ ꯑꯗꯣ
ꯑꯗ ꯀꯩꯁꯨ ꯊꯥ ꯑꯃ ꯌꯨꯝꯗꯤ ꯂꯥꯛꯑꯁꯨ ꯂꯩꯕꯤꯁꯤꯗ ꯑ ꯑꯦ ꯂ ꯆ ꯍꯥꯏ ꯑꯗꯨꯅꯦ ꯑꯗꯨ ꯍꯥꯏꯗꯤ ꯑꯗꯨꯃꯥꯏꯅ ꯂꯩꯕ ꯌꯥꯒꯦꯔꯥ ꯈꯣꯠꯀꯦꯔꯦꯅ ꯍꯥꯏꯕ
ꯎꯝꯝ
ꯑ
ꯑꯗꯨꯗꯤ ꯑꯩꯁꯨ ꯑꯣꯖꯥꯖꯤꯛꯀꯤ ꯃꯤꯅꯤꯒꯥꯏ ꯇꯧꯈꯠꯂꯛꯑꯦ ꯍꯥꯏꯇꯥꯔꯦ
ꯄꯨꯅ ꯂꯥꯛꯕ ꯅꯨꯄꯥꯗꯨꯅꯒ ꯍꯣꯡꯉꯣꯀꯗ ꯄꯔꯗꯗ
ꯎꯝ
ꯀꯪꯦ
ꯒ꯭ꯌꯥꯟꯥꯗꯅ ꯃꯣꯏ ꯊꯕꯛꯁꯤ ꯊꯟꯗꯠꯗꯤ ꯇꯧꯕ ꯉꯝꯕ ꯉꯥꯛꯇ ꯑꯣꯏꯔ ꯃꯥꯜꯂꯦꯅꯦ
ꯎꯝ
ꯀꯩꯅꯣꯒꯗꯣ
ꯏ ꯀꯅꯥ ꯈꯪꯉꯦꯅꯦ ꯈꯪꯉꯦ ꯑꯃ ꯌꯥꯎꯕꯗꯣ
ꯑꯣꯣꯏ ꯊꯧꯕꯥꯜ ꯂꯣꯝꯒꯤ ꯍꯥꯏꯕ꯭ꯔꯥ
ꯎꯝ
ꯑꯗꯨꯒꯁꯦ ꯑꯛꯇ ꯃꯣꯏꯒꯤ ꯊꯕꯛꯁꯦ
ꯈꯪꯗꯦ ꯑꯩꯁꯨ ꯒ꯭ꯌꯥꯟ ꯇꯥꯗꯦ ꯌꯨꯝ ꯂꯣꯝꯗ ꯂꯥꯗ ꯈꯪꯗꯦ
ꯎꯝ
ꯎꯝ
ꯍꯥꯏꯁꯦ ꯑꯗꯨꯅ ꯎ ꯐꯅꯤ ꯈꯖꯅ ꯇꯣꯂꯣꯑꯣ ꯃꯊꯥꯁꯤꯒ ꯍꯣꯁꯇꯦꯜꯗ ꯂꯩꯔꯁꯤꯥꯅ ꯍꯣꯁꯇꯦꯜꯗ ꯂꯩꯈꯤꯗꯔꯣ ꯏꯁꯤꯡꯁꯨ ꯅꯨꯡꯉꯥꯏꯕꯅ ꯇꯧꯍꯜꯂꯦ ꯃꯌꯥꯝꯗꯣꯝ ꯑꯗꯨ ꯑꯃꯨ ꯑꯩꯈꯣꯏ ꯅꯍꯎ ꯑꯃꯨꯛ ꯃꯦ ꯃꯃꯨꯛ ꯇꯥꯛꯇꯅꯤꯅ ꯍꯦꯜꯄꯔꯗꯒ ꯍꯥꯞꯆꯤꯜꯂꯗꯤ ꯁꯤꯗ ꯂꯩꯗꯕ ꯌꯥꯔꯣꯏ
ꯑ
ꯍꯥꯏꯗꯤ ꯑꯩꯈꯣꯏꯗ ꯑꯣꯏꯅ ꯍꯦꯜꯞꯇꯔꯅ ꯇꯥꯒꯗ꯭ꯔꯥꯅ ꯈꯜꯂꯤꯕ
ꯌꯥꯕꯅ ꯑꯝꯗ ꯂꯥꯏꯛ ꯍꯣꯡꯉꯅꯤꯅ
ꯌꯥꯕꯗꯤ
ꯌꯥ ꯀꯇꯅꯟꯇꯦ ꯍꯥꯏꯥ ꯀꯦꯇꯗ ꯁꯄꯟꯅ
ꯑ
ꯍꯥꯟꯅꯗꯨꯅ ꯀꯩꯦ ꯊꯒ
ꯁꯥꯏꯟ ꯇꯧ
ꯟꯗꯨꯅ ꯆꯦ ꯊꯥꯔꯤꯕ
ꯟꯅ ꯎ ꯀꯟꯅꯕ
ꯑꯁꯤꯒꯤ ꯍꯥꯏ ꯀꯣ ꯍꯥꯏ ꯀꯣꯅ ꯅꯠꯇ꯭ꯔꯣ ꯊꯥꯔꯛꯑꯦ ꯆꯦ ꯊꯥꯔꯛꯦ ꯑꯗꯣ
ꯀꯩꯃꯥꯏꯅ
ꯅꯪꯅ ꯁ ꯁꯥꯏ ꯇꯧꯔ ꯍꯥꯏꯁꯦ ꯃꯣꯏꯒꯤ ꯀꯦꯁ ꯍꯥꯏ ꯀꯣꯔꯠꯀꯤ ꯀꯩꯅꯣꯗꯨꯣ ꯅ ꯀꯩꯅꯣ ꯁꯦ ꯊꯥꯔꯛꯦ ꯍꯥꯏꯁꯦ
ꯅꯠꯇꯦ ꯃꯣꯏ ꯌꯥ ꯑꯅꯤ ꯑꯩ ꯀꯣ ꯀꯤꯟꯗꯨꯅ
ꯃ ꯀꯔꯤ ꯆꯟꯗꯨꯅ ꯍꯧꯖꯤꯛ ꯑꯗꯨ ꯅꯠꯇꯦ ꯍꯧꯖꯤꯛ ꯍꯥꯏꯔꯤꯁꯦ ꯑꯩꯉꯣꯟꯗ ꯉꯔꯥꯡ ꯋꯥꯔꯤ ꯍꯦꯟꯕꯗꯣ ꯃꯉꯣꯟꯗ ꯍꯦꯟꯅ ꯆꯥꯎꯕꯅꯤꯅ ꯇꯧꯒꯗꯕꯅꯤ ꯍꯥꯏꯕꯗꯣ
ꯑꯗꯨꯗꯨꯅꯦ ꯍꯥꯏꯁꯦ ꯑꯗꯨꯅ ꯀꯔꯝ ꯀꯥꯟꯒꯤ ꯄꯥꯎꯅꯣ ꯑꯗꯨ ꯑꯩꯈꯣꯏꯅ ꯍꯧꯖꯤꯛꯀꯤ ꯑꯣꯀꯤꯡꯗꯨ ꯎꯅꯔꯦꯗꯅ ꯃꯣꯏꯅ ꯎꯅꯔꯦ ꯉꯥꯅꯨꯗ ꯔꯦꯁꯁꯇꯥꯔꯁꯨ ꯁꯨꯝ ꯌꯥꯏ ꯔꯦꯁꯇꯥꯔꯅ ꯇꯧꯔꯣꯁꯤꯅꯦꯕ ꯍꯥꯏꯁꯦ
ꯑꯥ
ꯑꯗꯨꯒ ꯔꯦꯁꯇꯥꯅ ꯑꯃꯨꯛ ꯑꯗꯨꯗꯤ ꯑꯩ ꯆꯠꯨꯒꯤ
ꯑꯗꯨꯒ ꯇꯨꯏꯁꯗꯦ ꯅꯨꯃꯤꯠꯇ ꯂꯥꯛꯑꯒꯦ ꯍꯥꯏꯕꯗꯒꯤ ꯍꯧꯖꯤꯛꯐꯥꯎ ꯂꯥꯛꯇ꯭ꯔꯦ ꯍꯜꯂꯛꯇ꯭ꯔꯦꯗꯅ ꯑꯗꯨꯅꯤ ꯀꯔꯝ ꯀꯥꯟꯒꯤ ꯄꯥꯎꯅꯣꯩꯅꯣꯣꯟꯇꯪꯦꯗꯣ
ꯑꯗꯨ ꯑꯗꯨꯗꯤ ꯉꯔꯥꯡ ꯉꯥꯏꯍꯥꯏ ꯑꯩꯅ ꯍꯥꯏꯗꯤ ꯉꯔꯥꯡ ꯉꯥꯏꯍꯥꯏ ꯀꯨꯏꯕꯅꯦꯅ
ꯎꯝ ꯑꯗꯨꯗ ꯑꯩꯅ ꯑꯩꯈꯣꯏꯅ ꯍꯥꯏꯖꯤꯅ ꯑꯃꯨꯛ ꯀꯩꯅꯣꯒꯤ ꯋꯥꯔꯤꯅꯤ ꯁꯠꯇꯔ ꯐ꯭ꯔꯥꯏꯗꯦꯒꯤ
ꯐ꯭ꯔꯥꯏꯗꯦꯒꯤ ꯑꯩꯈꯣꯏꯁꯤ ꯀꯨꯏꯔꯦ ꯑꯩꯈꯣꯏꯗꯤ ꯉꯔꯥꯡ ꯉꯔꯥꯡꯒꯤ ꯉꯔꯥꯡꯒꯤ ꯋꯥꯔꯤꯅꯤ ꯀꯩꯅꯣ
ꯎꯝ ꯑꯗꯨ ꯔꯦꯁꯇꯥꯔꯗꯣ ꯍꯜꯂꯛꯇꯅ ꯀꯗꯥꯏꯗꯒꯤ ꯄꯥꯎꯅꯣ ꯁꯤꯅꯤ ꯃꯣꯏꯅ ꯈꯪꯉꯝꯃꯤꯁꯤꯅ
ꯈꯪꯗꯦ ꯑꯗꯨ ꯀꯩꯅꯣꯅꯤ ꯑꯩꯈꯣꯏ ꯗꯤꯄꯥꯔꯠꯃꯦꯟꯗꯒꯤ ꯃꯅꯥꯎꯄꯥ ꯗꯨ ꯀꯩꯅꯣ ꯑꯗꯨꯅꯦ ꯑꯗ ꯃꯥꯅ ꯇꯧꯕ ꯌꯥꯔꯣꯏꯅ ꯍꯥꯏ ꯍꯥꯏꯕ ꯃꯉꯣꯟ ꯍꯦꯟ ꯆꯥꯎꯕꯅ__ ꯇꯧꯒꯗꯕꯅꯦ ꯍꯥꯏꯕ
ꯑꯗꯨ ꯍꯧꯖꯤꯛꯀꯤ ꯎꯀꯤꯟꯗꯨꯅꯗꯤ ꯍꯧꯖꯤꯛꯀꯤ ꯐ꯭ꯔꯥꯏꯗꯦ ꯍꯥꯏꯔꯤꯕ ꯐ꯭ꯔꯥꯏꯗꯦꯁꯤꯗ ꯀꯩꯅꯣꯖꯤꯗ ꯅꯣꯏꯅ ꯇꯧꯔꯁꯨ ꯌꯥꯔꯦ ꯔꯦꯁꯇꯥꯔꯅ ꯇꯧꯕ ꯍꯥꯟꯅ ꯄꯤꯁꯤꯟꯕ ꯆꯪꯉꯦ ꯔꯦꯁꯇꯥꯔꯅ ꯇꯧꯔꯁꯨ ꯌꯥꯔꯦꯅ ꯆꯦ ꯊꯔꯛꯑꯦꯗꯅ
ꯑꯥ
ꯇꯧꯒ꯭ꯔꯣꯅ ꯑꯗꯨꯒ ꯅꯍꯥꯟꯒꯤ ꯋꯥꯅꯦ ꯍꯥꯏꯕꯗꯨꯗꯅꯤ ꯑꯩꯅ ꯑꯃꯨꯛ ꯉꯥꯎꯔꯤꯁꯤꯅ ꯑꯃꯨꯛ
ꯈꯪ ꯀꯥꯟꯗꯦꯁꯦ ꯑꯗꯨ ꯁꯔꯨꯛ ꯍꯩꯅꯧ ꯑꯃꯨꯟꯕ ꯊꯤ ꯐꯠꯇ꯭ꯔꯣ
ꯅꯨꯄꯤ ꯃꯌꯥꯝꯅ ꯍꯦꯛ ꯂꯩꯔꯒ
ꯖꯝ ꯈꯔ ꯍꯦꯛꯑꯒ ꯅꯨꯄꯤ ꯕꯦꯛ ꯌꯥꯝ ꯍꯦꯛ ꯂꯩꯑꯦꯕ ꯖꯥꯝ ꯑꯩꯗꯤ ꯖꯥꯝꯗ ꯐꯩꯌꯦ ꯍꯑꯒ ꯃꯔꯣꯛ ꯑꯇꯦꯛꯄ ꯃꯦꯜꯂꯒ ꯑꯝꯇ ꯆꯥꯅꯤꯡꯉꯤꯅꯦ
ꯃꯦꯠꯂ ꯆꯥꯕꯨ ꯍꯥꯥꯎꯕ꯭ꯔꯣ
ꯍꯥꯎꯕꯅꯦꯍꯦ ꯃꯣꯔꯣꯛ ꯑꯇꯦꯛꯄꯒ ꯃꯦꯠꯄ ꯐ ꯆꯥꯝ ꯊꯣꯛꯑꯦꯗꯅ ꯎꯝ ꯃꯣꯔꯣꯛ ꯑꯇꯦꯛꯄꯒ ꯐꯟ ꯃꯦꯠꯀꯗꯕꯅꯦ
ꯕꯥꯏꯑꯣꯀꯦꯃꯤꯁꯇ꯭ꯔꯤꯒꯤꯗꯨ ꯅꯍꯥꯟ ꯑꯩꯖꯨ ꯐꯅꯌꯥꯝ ꯍꯦꯛ ꯑꯝꯃꯦ
ꯑꯣ ꯉꯔꯥꯡ ꯎꯄꯨ ꯊꯥꯡ ꯁꯦꯞ ꯈꯨꯋꯥꯑ ꯗꯤꯅꯥ
ꯊꯥꯡꯕꯗꯨꯔꯣ
ꯎꯝ
ꯃꯤ ꯀꯌꯥꯅꯦꯕ ꯃꯤ ꯇꯔꯨꯛ ꯇꯔꯦꯠ ꯅꯤꯄꯥꯟ
ꯎꯝ
ꯅꯣꯏ ꯇꯔꯨꯛ ꯑꯝ ꯊꯥꯔꯦꯗꯅ ꯑꯈꯣꯏ ꯇꯔꯨꯛ ꯑꯃ
ꯑꯣ ꯑꯣ
ꯑꯗꯩ ꯂꯥꯝꯂꯏꯒꯤ ꯂꯟꯆꯦꯟꯕ ꯗꯨꯁꯨ ꯃꯥꯏ ꯅꯨꯄꯤꯗꯣ ꯈꯠꯅꯩꯌꯦ ꯌꯦ
ꯑꯥ
ꯂꯟꯆꯦꯟꯕꯅ ꯏꯃꯥꯟꯕ ꯑꯃ ꯂꯩꯕꯗꯣ
ꯑꯥ
ꯃꯥꯏ ꯅꯨꯄꯤꯗꯨ ꯈꯠꯅꯩꯩꯌꯦꯅ ꯇꯧꯔꯒ ꯑꯃꯨꯛ ꯊꯦꯝꯕꯤꯌꯣꯅ ꯐꯣꯟ ꯇꯧꯔꯦꯅꯦ
ꯑ
ꯃꯥ ꯑꯩ ꯅꯨꯡꯁꯤꯅꯔꯒ ꯁꯦꯀꯦꯟ ꯑꯝꯕꯧ ꯀꯥꯏꯊꯣꯛꯄ ꯉꯝꯗꯕ꯭ꯔꯥ ꯈꯣꯠꯇꯕ꯭ꯔꯥ ꯇꯧꯔꯒ
ꯎꯝ ꯅꯝꯕꯔꯗꯨ ꯅꯣꯠ ꯅꯝꯕꯔꯗꯨ ꯅꯣꯠ ꯇꯧꯁꯟꯍꯧ ꯌꯥꯗ꯭ꯔꯣ ꯑꯗꯨꯗꯤ
ꯅꯝꯕꯔꯕꯨꯗꯤ ꯑꯩꯉꯣꯟꯗ ꯂꯩꯌꯦ
ꯊꯦꯝꯖꯟ ꯄꯤꯕꯒꯤ ꯊꯦꯝꯗꯟ ꯀꯟꯒꯦ
ꯃꯤ ꯑꯗꯨꯛ ꯐꯖꯅ ꯆꯍꯤ ꯑꯅꯤ ꯅꯨꯡꯁꯤꯅꯖꯔꯕꯅꯦꯕ ꯑꯗ ꯁꯨꯝ ꯃꯇꯝꯒ ꯃꯥꯅ ꯄꯥꯎ ꯐꯖꯥꯅ ꯐꯥꯎ ꯐꯥꯎꯗ꯭ꯔꯤꯗꯣ ꯖꯦꯂꯁ ꯀꯥꯟꯅꯕꯅꯦ ꯑꯩꯈꯣꯏꯒꯤ ꯁꯨꯝ ꯖꯦꯂꯁ ꯀꯥꯖꯅꯕꯅꯦ ꯀꯥꯏꯅ ꯅꯨꯨꯄꯥ ꯑꯇꯣꯞꯄ ꯀꯣꯏꯔꯦꯒ ꯍꯥꯏꯖꯤꯟꯕꯗꯣ
ꯑꯣ
ꯑꯗꯣ ꯑꯗꯨ ꯍꯥꯏꯖꯂ ꯇꯧꯕꯅ ꯀꯩꯅꯣ ꯇꯧꯔꯕ ꯑꯗꯨꯗ ꯀꯩꯅꯣ ꯂꯟꯆꯦꯟꯕꯁꯨ ꯁꯥꯎꯔꯦꯅ ꯁꯥꯎꯔꯒ ꯃꯥꯅ ꯇꯧꯔ ꯚꯤꯗꯤꯑꯣ ꯊꯥꯗ ꯕ꯭ꯂꯣꯛ ꯅꯨꯡ ꯄꯤꯗꯅ ꯃꯥꯅ ꯍꯥꯟ ꯇꯧꯔꯕꯖꯛꯅꯤ꯫
ꯎꯝ ꯅꯨꯄꯤ ꯅꯨꯄꯥꯅ ꯍꯥꯟꯅ ꯄꯤꯔꯛꯄ꯫
ꯆꯦꯟꯕꯒꯤ ꯅꯝꯕꯔꯉ ꯏꯃꯨꯡ ꯃꯅꯨꯡ ꯂꯣꯏ ꯍ ꯕ꯭ꯂꯣꯛ ꯄꯨꯁꯤꯜꯂꯑꯕ
ꯑ
ꯑꯗ ꯅꯨꯄꯤ ꯑꯩꯅ ꯐꯣꯟ ꯇꯧꯔ ꯋꯥꯔꯤ ꯁꯟꯅꯔ ꯕ꯭ꯂꯣꯛ ꯍꯥ ꯆꯪꯗꯦ꯫ ꯍ ꯂꯣꯏꯗ꯭ꯔꯤꯌꯦ ꯆꯪꯗ꯭ꯔꯤ꯫
ꯑꯩ ꯁꯣ ꯁꯣ ꯁꯣ ꯇꯧꯕꯗꯨꯗ ꯂꯥꯛꯑꯕꯁꯤꯅꯤ꯫ ꯅꯥꯖ ꯄꯥꯇꯤꯗꯤ ꯂꯣꯏꯔꯝꯃꯅꯤꯅꯦ꯫
ꯎꯝ
ꯅꯍꯥꯟ ꯑꯩꯈꯣꯏꯅ ꯍꯦꯛꯄꯗꯨꯗ ꯆꯥꯕꯗꯤ ꯌꯥꯗꯤ ꯌꯥꯍꯧꯔꯕꯅꯦꯕ꯫
ꯌꯥꯍꯜ ꯊꯥꯃꯣꯢ ꯃꯈꯣꯟꯗ
ꯅꯣꯏꯁꯤ ꯇꯣꯂꯣꯞ ꯆꯪꯉꯛꯑꯕ ꯅꯠꯇ꯭ꯔꯣ
ꯇꯣꯂꯣꯞ ꯆꯪꯉꯛꯑꯦ ꯀꯩꯅꯣ ꯉꯁꯤ ꯆꯪꯗꯦꯍꯦ ꯉꯁꯤ ꯆꯪꯗ꯭ꯔꯤ ꯀꯩꯅꯣ ꯑꯩꯈꯣꯏꯒꯤ ꯆꯪꯗ꯭ꯔꯤ ꯍꯥꯏꯕ ꯐꯥꯏꯜꯅ ꯉꯔꯥꯡꯅ ꯊꯥꯒꯠꯂꯒ ꯐꯥꯏꯜꯅ ꯉꯔꯥꯡꯂ ꯀꯩꯅꯣꯝ ꯊꯥꯒꯠꯂꯝꯃꯒ ꯑꯩꯈꯣꯏꯒꯤꯅ ꯑ ꯏꯕꯕꯝ ꯏꯕ ꯑꯃ ꯁꯣꯏ ꯄꯨꯂꯞ ꯇꯧꯗꯅ ꯏꯕ ꯑꯃ ꯑꯩꯈꯣꯏ ꯇꯣꯉꯥꯟ ꯊꯥꯔꯦ꯫
ꯇꯣꯉꯥꯟ ꯇꯣꯉꯥꯟ ꯁꯨꯝ
ꯎꯝ
ꯀꯩꯒꯤ꯫
ꯅꯣꯏꯒꯤꯗꯤ
ꯎꯝ
ꯀꯔꯤꯅꯣ ꯍꯥꯏꯁꯤꯕꯣ
ꯑꯗꯨꯅꯤ ꯈꯪꯗꯦ ꯑꯗꯨꯣ ꯃꯊꯪꯒꯤꯗ ꯀꯃꯥꯏꯅ ꯇꯧꯗꯣꯏꯅꯣꯒ꯭ꯌꯥ ꯇꯥꯗꯦ꯫
ꯎꯝ
ꯈꯤꯇꯪ ꯑꯦꯛꯁꯗꯦꯟ ꯊꯣꯛꯀꯅꯤꯗꯅ ꯑꯗꯨꯅꯤ ꯍꯥꯏꯁꯦ꯫ ꯃꯊꯪꯒꯤ ꯑꯦꯛꯁꯗꯦꯟ ꯊꯣꯛꯈꯅꯤꯗꯅ
ꯎꯝ
ꯃꯊꯪꯒꯤ ꯑꯦꯛꯁꯇꯦꯟ ꯊꯣꯛꯏꯗ꯭ꯔꯣ
ꯑꯦꯛꯁꯇꯦꯟꯁꯟꯗꯣ
ꯑ
ꯊꯥ ꯇꯔꯨꯛꯇꯨ ꯊꯥ ꯊꯥ ꯑꯃ ꯋꯥꯠꯂꯤꯀꯥꯟ ꯇꯧꯒꯗꯧꯅꯦ꯫
ꯎꯝ ꯑꯗꯨ ꯑꯗꯨ ꯄ꯭ꯔꯣꯁꯤꯁꯨ ꯀꯃꯥꯏꯅ ꯇꯧꯗꯣꯏꯅꯣ ꯀꯩꯅꯣ ꯅꯝꯗꯣꯏꯔꯣ ꯀꯩꯅꯣ
ꯑꯥ ꯆꯞ ꯃꯥꯟꯅꯩ ꯑꯩꯉꯣꯟꯗ ꯂꯩꯕꯗꯨ ꯊꯥꯕꯤꯔꯛ
ꯑꯪꯀꯜꯗ ꯆꯪꯒꯗ ꯉꯥꯏꯔꯦ꯫
ꯍꯧꯖꯤꯇꯥ
ꯍꯥꯑꯣꯖꯤꯛꯇ
ꯑꯣ
ꯑ ꯅꯧꯗ ꯂꯩꯌꯣ ꯊꯥꯔꯛꯀꯦꯕ
ꯍꯣꯏ ꯍꯌꯦꯡꯉꯥꯏ ꯇꯧꯔꯝꯗꯥꯏꯗ
ꯍꯜꯂ ꯐꯔꯦ ꯐꯔꯦ
ꯂꯣꯏꯁꯤꯜꯂꯒ ꯆꯪꯅꯕ ꯇꯧꯔꯣ ꯑꯗꯨꯗꯤ
ꯍꯥꯎ ꯊꯃꯦ ꯊꯃꯦ
ꯊꯃꯒꯦ
ꯍꯣꯏ